ꯑ
ꯆ ꯆꯈꯔꯦ
ꯆꯥꯔꯦ ꯍꯣꯏ ꯂꯣꯏꯔꯦ
ꯅ ꯑꯣꯗꯤ ꯉ
ꯎꯝ ꯂꯤꯕꯤꯒꯦ ꯂꯤꯕꯤꯒ
ꯑ ꯖ ꯆꯕ꯭ꯔ
ꯎꯝ ꯏꯃꯥꯟꯅꯕꯤꯒ ꯆꯥꯏꯔꯤꯗ
ꯑꯣ ꯅꯣꯏ ꯅꯤꯦꯜꯂꯝꯃꯤꯟꯅꯕ꯭ꯔꯣ
ꯇꯃꯤꯉ ꯍꯣꯏ ꯏ ꯊꯟꯗ ꯂꯒ ꯇꯣꯛꯈ꯭ꯔꯦ ꯑꯩ
ꯃꯖꯤ ꯀꯩ ꯇꯝꯕ
ꯑꯁꯤ ꯑꯥꯔ ꯕꯤ ꯖꯤ ꯁꯤꯗ ꯀꯩꯅꯣ ꯇꯝꯕ ꯀꯌꯥꯔ ꯐꯝꯕꯗꯣ ꯑꯣ
ꯌꯥꯝ ꯅꯨꯡꯉꯥꯏ ꯀꯩꯁꯨ ꯅꯅꯨꯡꯃꯥꯏ ꯑꯔꯕꯤꯁꯤꯀꯥꯕ ꯂꯥꯛꯀꯦ
ꯂꯥꯛꯑꯣ ꯂꯥꯛꯑꯣ ꯀꯥꯥꯁꯦ ꯍꯕꯤꯗ ꯀꯨꯏꯁꯦ ꯍꯅ
ꯇꯃꯦꯡꯂꯣꯡꯗꯁꯨ ꯑꯗꯨꯝ ꯁꯤꯡꯖꯨ ꯆꯥꯕ ꯆꯠꯂꯦ ꯑꯩꯈꯣꯏꯗꯤ
ꯑꯥ
ꯂꯨꯝꯝ ꯆꯄꯂꯅꯥ
ꯎꯝ ꯎꯝ
ꯁꯤꯗꯁꯨ ꯑꯗꯨꯝ ꯀꯣꯏꯕ ꯑꯗꯨꯝ ꯆꯠꯂꯦ ꯂꯦꯛꯄꯁꯨ ꯑꯗꯨꯝ ꯂꯦꯛꯑꯦ
ꯇꯒ
ꯑꯩ ꯋꯥꯔꯤ ꯂꯤꯒꯦ ꯍꯥꯏꯗꯣ ꯑꯩꯈꯣꯏꯒꯤꯩꯁꯨ ꯃꯤꯌꯥ ꯉꯉꯥ ꯍꯄꯣꯝꯒꯤ ꯅꯨꯄꯤ ꯑꯃ ꯂꯩꯕꯗꯣ ꯈꯪꯕ꯭ꯔꯣ ꯑꯗꯨ ꯅꯨꯄꯤꯗ ꯃꯥꯒꯤ ꯃꯑꯣꯡꯗꯣ ꯈꯔ ꯈꯪꯉꯦꯅꯈꯣ ꯑꯁꯤꯁꯦ ꯅꯣꯏ ꯅꯣꯏ ꯁꯥꯏꯟꯁꯀꯤ ꯒꯥꯏꯂꯥꯗꯣ ꯈꯪꯉꯦꯅ ꯆꯤꯜꯂꯋꯥꯠꯅꯤ ꯅꯨꯄꯥꯗꯣ
ꯃꯃꯤꯡꯒꯤ ꯇꯥꯏ ꯃꯁꯛꯇꯤ ꯁꯞ ꯅꯤꯡꯁꯤꯡꯁꯦ ꯍꯧꯖꯤꯛ ꯃꯃꯤꯡꯗꯤ ꯑꯗꯨꯝ ꯇꯥꯏꯦ
ꯑꯁ ꯊꯩꯂꯦꯛꯒꯤ ꯃꯌꯥꯝꯕꯗꯣ ꯑꯗꯣ ꯅꯨꯄꯥꯗ ꯃꯥ ꯄꯥꯝꯕ ꯃꯥꯜꯂꯦꯕ
ꯑꯥ
ꯑꯁꯦ ꯃꯦꯔꯤꯅꯥ ꯈꯪꯉꯤꯅ ꯐꯤꯖꯤꯀꯦꯜ ꯏꯗꯨꯀꯦꯁꯟ ꯂꯧꯔꯒ ꯅꯨꯡꯇꯤ ꯋꯥꯡꯕꯗꯣ ꯑꯗꯨ ꯅꯨꯄꯤꯒ ꯖꯦꯡ ꯈꯣꯏꯗꯣ ꯎ ꯋꯥꯋꯀꯤꯡ ꯆꯠꯄ ꯃꯇꯥꯡꯗ ꯍꯦꯛ ꯍꯦꯛ ꯄꯨꯟꯅ ꯆꯠꯄ ꯃꯥꯂꯦꯕ ꯃꯃꯥ ꯂꯝꯄꯥꯒꯨꯝꯕꯗ ꯆꯠꯄ ꯃꯇꯥꯡꯗ ꯑꯗꯨꯒꯤ ꯇꯅ ꯅꯨꯄꯤꯗꯒꯤ ꯑꯁꯤ ꯑꯩꯈꯣꯏꯒꯤ ꯖꯨꯅꯤꯌꯔ ꯅꯨꯄꯤꯁꯨ ꯈꯪꯅꯕ ꯖꯡ ꯈꯣꯏꯗ ꯑꯗꯨꯒꯤ ꯑꯃꯨꯛ ꯀꯩꯂꯥꯗꯁꯨ ꯍꯪꯕ ꯁꯥꯏꯟꯁ ꯂꯕꯅꯤꯅ ꯃꯣꯏꯁꯨ ꯑꯗꯨꯣ ꯖꯦꯉꯣꯟꯟ ꯍꯥꯏꯕꯤꯌꯣꯅ ꯑꯗꯨꯝ ꯍꯥꯏꯌꯦ ꯍꯥꯏꯌꯦ ꯃꯥ ꯄꯥꯝꯃꯦꯅ
ꯅꯨꯄꯤꯡꯂ
ꯎꯝ ꯍꯣꯏꯒꯤ ꯖꯨꯅꯤꯌꯔꯗꯨꯅ
ꯑꯣꯁꯤ
ꯌꯥꯏꯀꯣ
ꯌꯥꯕ ꯆꯥꯠꯅꯤ ꯑꯩꯈꯣꯏꯗ ꯍꯦꯜꯂꯝꯃꯤꯅꯦ
ꯑꯗꯣꯖꯦꯡꯅꯗꯤ ꯃꯥꯗꯨꯣ ꯏꯍꯥ ꯌꯥꯔꯣꯏ ꯈꯪꯉꯦꯕ ꯑꯗꯨ ꯑꯩ ꯑꯩꯅꯗꯤ ꯃꯉꯣꯟꯗ ꯌꯥꯔꯣꯏ ꯍꯥꯏꯕꯗꯤ ꯈꯪꯕ ꯇꯟꯥꯟꯕꯗꯨ ꯕꯥꯔ ꯎ ꯅꯕꯥꯔ ꯂꯩꯃꯤꯟꯅꯕ ꯃꯥꯜꯂꯦ ꯃꯣꯏ ꯑꯅꯤ ꯑꯣ ꯑꯗꯨꯒ ꯃꯔꯛ ꯃꯔꯛꯇ ꯇꯦꯛꯁꯀꯨꯝꯕ ꯊꯥꯕ ꯃꯥꯜꯂꯦ ꯑꯗꯣ ꯊ ꯎꯝ ꯔꯤꯞ꯭ꯂꯥꯏ ꯄꯤꯗ꯭ꯔꯦ ꯄꯤꯗ꯭ꯔꯗꯤ ꯃꯥꯁꯨ ꯇꯜꯂꯦꯅ ꯑꯗꯨꯝ ꯄꯤꯕ ꯃꯥꯜꯂꯦꯕ ꯅꯨꯄꯥꯅꯗꯤ
ꯑꯥ
ꯑꯗꯨꯒ ꯑꯗꯨꯝ ꯀꯣꯁꯨ ꯇꯧꯔꯛꯑꯦ ꯍꯥꯏꯌꯦꯦ
ꯑꯁ ꯌꯥꯎ
ꯑꯗꯨ ꯅ ꯄꯔ ꯇꯟꯕ ꯇꯟꯕ ꯆꯠꯅꯦꯕ ꯑꯗꯨꯣꯗ ꯍꯣꯟꯅ ꯃꯥꯒꯤ ꯃꯤ ꯂꯥꯛꯑ ꯄꯦ
ꯅꯍꯥꯟꯁꯨ ꯍꯣꯏ ꯁꯥꯟꯅꯕ ꯆꯠꯂꯦ ꯑꯗꯣ ꯑꯗꯨꯝ ꯏꯪꯂꯤꯁ ꯇꯔꯥ ꯃꯩꯇꯩꯂꯣꯟꯗꯔ ꯑꯗꯨꯝ ꯋꯥꯔꯤ ꯁꯥꯔꯒ ꯂꯩꯗ ꯃꯥꯗꯣ ꯑꯗꯣ ꯍꯣꯏ ꯕꯥꯁꯇ ꯍꯜꯂꯛꯄ ꯃꯇꯝꯗ ꯅꯨꯄꯥ ꯑꯃ ꯎꯝ ꯅꯨꯄꯥ ꯑꯃꯕꯨ ꯃꯣꯏ ꯂꯥꯎꯕ ꯂꯥꯛꯄ ꯃꯥꯜꯂꯦ
ꯑꯥ ꯑꯥ ꯅꯣꯏ ꯂꯩꯀꯥꯏ ꯄꯨꯟꯅ ꯂꯩꯔꯤꯀꯣ
ꯂꯩꯥꯏꯗꯦ ꯍꯣ
ꯑꯣ ꯃꯥꯗꯤ ꯀꯩꯗꯀꯥꯗ ꯂꯩꯕ꯭ꯔꯣ
ꯈꯪꯗꯦ ꯀꯥꯏꯗ ꯂꯩꯕ꯭ꯔꯥ ꯃꯥꯗꯤ
ꯔꯥꯟ ꯈꯟꯕꯗ ꯑꯣꯏꯅꯤ
ꯉꯔꯥꯡꯥꯟꯗꯣ ꯑꯁꯤ ꯋꯥꯔꯤ ꯇꯥꯔꯒ ꯅꯣꯛꯅꯤꯡꯕ ꯋꯥꯅꯤꯗ
ꯖꯥꯖꯅꯤꯡꯒꯤꯁꯤꯡꯤꯡꯦ
ꯎꯝ ꯑꯣ
ꯐꯪꯒꯅꯤꯗ ꯅꯨꯄꯤꯅꯕꯨꯨꯡ ꯉꯝꯃꯗꯦ ꯍꯧꯖꯤꯛꯀꯥꯟꯒꯤ ꯅꯨꯄꯥ ꯋꯥ ꯂꯧꯗꯕꯅꯤ ꯅꯨꯄꯤꯅꯕꯨ ꯌꯥꯗꯦ ꯑꯗꯨꯝ ꯇꯧꯅꯤ
ꯑꯪꯒꯦꯁꯤ ꯋꯥꯔꯤꯅꯦ ꯂꯤꯕꯤꯒꯦ ꯍꯥꯏꯕꯗꯣ ꯑꯗꯨꯝ ꯌꯥꯕꯖꯠꯅꯦꯅ ꯇꯝꯕꯗꯤ ꯑꯦꯠꯇ ꯅꯗꯤ ꯅꯥꯏꯕ ꯃꯥꯂꯦ ꯑꯗꯨꯅ ꯇꯤꯔꯣ
ꯎꯝ ꯃꯔꯨꯞ ꯌꯥꯝꯃꯦ ꯈꯪꯅꯕꯁꯨ ꯌꯥꯝꯃꯦ
ꯅꯥꯕꯨꯗꯤ ꯅꯨꯡꯉꯥꯏꯕ ꯃꯥꯃꯦ
ꯅꯣꯏ ꯃꯔꯨꯞ ꯃꯣꯏ ꯃꯔꯨꯞ ꯅꯨꯄꯤ ꯅꯍꯥꯟ ꯆꯦꯟꯈ꯭ꯔꯕꯗꯣ
ꯑꯣ
ꯑꯗꯨ ꯅꯨꯄꯤ ꯃꯥꯟꯕ ꯑꯩꯈꯣꯏ ꯍꯣꯁꯇꯦꯜꯗ ꯂꯥꯛꯄ ꯋꯥꯅ ꯃꯥꯒꯤ ꯍꯥꯏꯒꯨꯝꯁꯦ ꯃꯁꯛ ꯄꯨꯗꯤ ꯌꯥꯝ ꯃꯥꯟꯅꯕꯗꯤ ꯑꯣꯏꯗꯦꯕꯀꯣ ꯑ ꯃꯁꯛꯀꯤ ꯁꯦꯞꯀꯨꯝꯁꯨ ꯌꯥꯝ ꯃꯥꯟꯅꯕ ꯃꯥꯒꯤ ꯍꯥꯏꯁꯨ ꯀꯪꯕꯁꯨ ꯑꯁ ꯑꯗꯨ ꯅꯨ ꯄꯦꯍꯦꯛ ꯑꯣꯗꯩꯁꯨ ꯅꯨꯄꯤꯦ ꯑꯗꯨꯣ ꯅꯪ ꯁꯦꯡꯒꯔꯛꯄ
ꯑꯩꯈꯣꯏꯅ ꯈꯟꯕꯗꯤ ꯅꯨꯄꯤꯗ ꯀꯔꯤꯅꯣꯗꯤ ꯇꯥꯎꯅꯤꯡꯉꯥꯏ ꯃꯥꯜꯂꯦꯩꯅ ꯈꯟꯗꯤ ꯈꯟꯕꯅꯤꯀꯣ ꯁꯦꯡ
ꯍꯣꯏ ꯃꯤ ꯑꯃꯗꯤ ꯑꯣꯏꯒꯅꯤ ꯍꯥꯏꯔ ꯑꯩ ꯑꯩꯁꯨ ꯋꯥꯈꯜꯗ ꯌꯥꯝ ꯀꯩꯅꯣ ꯇꯧꯅꯦ ꯃꯥꯥꯏ ꯍꯥꯏꯁꯨ ꯌꯥꯏꯦ ꯏꯁꯃꯥꯔꯠ ꯁꯣꯏꯕꯗꯨꯗ
ꯂꯥꯏꯔꯛꯁꯨ ꯑꯗꯨꯝ ꯌꯥꯕ ꯃꯥꯜꯂꯦꯕ ꯑꯗꯨ ꯆꯟꯈ꯭ꯔꯦ ꯍꯥꯏꯌꯦ
ꯑ ꯆꯤꯡꯡꯂꯦꯝꯈꯣꯏꯒꯤ ꯀ꯭ꯂꯥꯁꯃꯦꯠ ꯃꯥꯜꯂꯦ
ꯑ
ꯑꯗꯨꯃ ꯉꯥꯛꯄꯗꯦꯂꯥꯏꯇ
ꯎ ꯑꯗꯨꯅꯦ ꯑꯩꯗꯣ ꯔꯤꯜꯁ ꯚꯤꯗꯤꯑꯣꯗ ꯏꯟꯁꯇꯥꯒ꯭ꯔꯥꯝꯗꯨ ꯑꯣ ꯅ ꯅꯠꯇꯦ ꯐꯦꯁꯕꯨꯛꯇꯛꯇ ꯎꯕ
ꯑꯥ
ꯑꯗꯨꯗꯒꯤ ꯑꯁꯤ ꯅꯨꯄꯤꯁꯦ ꯃꯥꯟꯕꯒꯨꯝ ꯇꯧꯋꯦ ꯑꯩꯅ ꯈꯟꯕꯅꯦꯕ ꯑꯗꯨꯝ ꯂꯣꯏꯁꯇ ꯊꯥꯕꯅꯦꯕ ꯑꯗꯨꯔ ꯍꯈꯣꯏꯗ ꯑꯩꯗꯣ ꯑꯩꯈꯣꯏ ꯒ꯭ꯔꯨꯞꯇ ꯊꯥꯔꯒ ꯍꯪꯁꯤꯔꯅ ꯈꯟꯕ ꯑꯗꯨ ꯑꯣꯏꯔꯁꯨ ꯐꯖꯅ ꯈꯪꯅꯕꯅꯤꯅ ꯃꯣꯏ ꯑꯗꯨꯝ ꯀꯦꯈ꯭ꯔꯕꯒꯤ ꯃꯁꯥ
ꯍꯣꯏ ꯀꯂ ꯏꯁ ꯂꯣꯛꯇꯥꯛꯁꯨ ꯆꯠꯅꯤꯡꯉꯦ ꯃꯩꯇꯩꯒꯤ ꯗ꯭ꯔꯦꯁ ꯁꯦꯠꯂꯒ
ꯎꯝ ꯃꯠꯇ ꯍꯒꯗ꯭ꯔꯦ ꯁꯁꯦꯠꯅꯤꯗ꯭ꯔꯦꯒ ꯍꯟꯗꯥꯇ
ꯍꯣꯏꯗꯤ ꯁꯦꯠꯄ ꯐꯪꯕꯅꯤꯅ
ꯑꯥ
ꯀꯪꯅꯥ ꯋꯥꯔ ꯆ ꯁꯠꯂ ꯀꯆ ꯂꯩ ꯅꯍꯥꯟ
ꯑꯁ ꯑꯗꯨꯕꯨꯗꯤ ꯌꯨꯝꯒꯤ ꯑꯣꯏꯕꯒꯤ ꯑꯩꯗꯤ ꯋꯥꯈꯜ ꯈꯔ ꯅꯨꯡꯉꯥꯏꯇꯣꯏꯗ ꯆ ꯄꯨꯔꯣ ꯐ ꯆꯕꯨꯗꯤ ꯈꯔ
ꯏꯅꯤꯡꯕꯒꯤ ꯑꯣꯏꯔꯝꯅꯤ ꯅꯪꯒꯤ ꯅꯃꯥꯟꯅꯕꯤꯁꯤꯡꯗꯣ
ꯌꯥ ꯍꯟꯂꯛꯇꯦ ꯃꯣꯏꯗ ꯅꯠꯇ꯭ꯔꯁꯨꯨꯅꯤꯅꯉꯥꯏ ꯃꯐꯝ ꯂꯩ ꯈ꯭ꯔꯗ ꯑꯗꯨꯝ ꯊꯤꯔꯒ ꯂꯣꯏꯔꯦ ꯍꯥꯄꯤꯟꯅꯦ ꯑꯗꯨꯅꯦ ꯅꯨꯡꯁꯤꯕꯁꯦ ꯑꯗꯨ ꯅꯨꯃꯤꯠꯇꯣ
ꯑꯣ ꯍꯤ ꯑꯣ ꯆꯥꯕ꯭ꯔꯕꯥ
ꯍꯣꯏ ꯌꯨ ꯍꯥꯔ ꯐꯤꯅꯦꯉ ꯇ ꯍꯥꯔ ꯆꯄꯗ
ꯎꯝ ꯁꯤ ꯁꯤꯌꯦꯌꯦ ꯑꯣ ꯁꯤꯡꯗꯨꯨꯁꯨ ꯌꯥꯝ ꯆꯥꯏ ꯍꯣꯏ ꯑꯗꯨ ꯃꯇꯝꯗ
ꯊꯔꯣꯟꯒꯤꯁꯤꯡꯁꯨꯅꯦ ꯃꯤꯁ ꯇꯧꯕꯁꯦ ꯑꯗꯨꯒ ꯑꯩꯈꯣꯏꯅ ꯀ꯭ꯂꯥꯁ ꯍꯦ ꯂꯩꯔꯗꯤ ꯑꯗꯨꯗꯤ ꯑꯃ ꯁꯤꯡꯖꯨ ꯆꯥꯐꯝꯗꯨꯣ ꯑꯗꯨ ꯑꯟꯇꯤꯅꯤꯒꯤꯁꯨ ꯑꯁ ꯆꯟꯅꯤꯡꯉꯦ ꯍꯧꯖꯤꯛ ꯃꯣꯏꯒꯤ ꯕꯣꯔꯥ ꯑꯗꯨꯒ ꯑꯥ ꯃꯣꯏꯗ ꯆꯉꯅꯦ ꯑꯩ ꯀꯣꯂꯦꯖꯀꯤ ꯊꯣꯛꯄꯝꯗꯅ ꯊꯥꯡꯃꯩꯕꯟꯒꯤꯗꯨꯗꯤ ꯌꯥꯝ ꯍꯥꯎꯕ ꯑꯣꯏꯗ꯭ꯔꯦ ꯃꯣꯏꯒꯤꯅ ꯍꯦꯟꯅ ꯍꯥꯎꯋꯦ
ꯊꯥꯡꯡꯃꯩꯕꯥꯟ ꯃꯅꯨꯡꯒꯤꯗꯨꯔ
ꯑꯥ ꯂꯝꯕꯤ ꯃꯅꯥꯛꯇ ꯂꯥꯏꯅ ꯄꯔꯦꯡ ꯂꯩꯕꯗꯣ ꯑꯗꯨꯕꯨꯗꯤ ꯌꯥꯝ ꯄꯥꯝꯕ ꯑꯣꯏꯗꯦꯕ ꯑꯩꯈꯣꯏꯅ ꯍꯦꯛ ꯆꯥꯕ ꯑꯟꯇꯤ ꯑꯅꯤꯒꯤꯗ ꯑꯗꯨꯝ ꯅꯨꯡꯉꯥꯏ ꯍꯥꯏꯕ
ꯑꯁꯤ ꯑꯁꯤ ꯊꯥꯡꯃꯩꯕꯥꯟ ꯊꯥꯡꯃꯩꯕꯟ ꯃꯅꯨꯡꯒꯤꯁꯨ ꯑꯃ ꯍꯥꯎꯋ ꯂꯩꯌꯦꯦ
ꯊꯔꯣꯖ ꯁꯨꯝ ꯀ ꯆꯅꯦ
ꯎꯝ ꯎ ꯑꯩꯈꯣꯏꯗꯣ ꯆꯥꯛꯁꯨ ꯂꯥꯝꯕ ꯃꯤꯁꯨ ꯌꯥꯝꯅ ꯆꯥꯕꯒꯤꯅꯦ ꯑꯗꯣ
ꯎꯝ ꯗꯍꯔ ꯁꯥꯁꯦ ꯍꯟꯗꯛꯁꯦ ꯀꯌꯥ ꯀꯌꯥ ꯌꯣꯟꯕ꯭ꯔꯥ ꯀꯣ ꯀꯦꯖꯤꯗ
ꯎꯝ ꯈꯪꯗꯦ ꯆꯥꯗꯕ ꯀꯨꯏꯔꯦ ꯅꯍꯥꯟ ꯑꯩꯈꯣꯏ ꯆꯥꯕꯗꯣ ꯑꯩꯈꯣꯏꯅ ꯂꯧꯥꯎꯗꯕꯅꯤꯅ ꯈꯪꯗꯦ
ꯁꯨ ꯂꯩꯌꯦꯦ ꯍꯥꯏꯔꯨꯒꯩꯔꯥ ꯈꯔꯗꯤ ꯉꯥꯡꯕꯒꯨꯝ ꯇꯧꯒꯗꯤ
ꯂꯤꯁꯤꯡ ꯅꯠꯇ꯭ꯔꯦ ꯆꯥꯃꯉꯥꯗꯤ ꯁꯨꯔꯝꯃꯣꯏꯗ
ꯑꯣ ꯄꯧꯁꯥꯒ ꯊꯔꯣꯏꯗꯨ ꯊꯣꯡꯉꯒ ꯌꯣꯟꯅꯤꯡꯅ
ꯌꯥꯝ ꯍꯥꯎꯋꯦ ꯍꯥꯏꯌꯦ ꯑꯗꯣ ꯑꯩꯗꯣ ꯊꯣꯛꯑꯣ ꯅꯠꯇꯦ ꯆꯥꯕ ꯐꯪꯗ꯭ꯔꯤ ꯑꯗꯣ
ꯑꯩꯁꯨ ꯑꯃ ꯆ ꯐꯗ ꯊꯣꯡꯕꯁꯦ ꯈꯪꯗ꯭ꯔ ꯀꯃꯥꯏ ꯊꯣꯡꯕ ꯍꯥꯏ
ꯍ
ꯃꯅꯕꯤꯁꯨꯗꯤ ꯈꯥ ꯂ ꯃꯒꯦꯔ ꯑ ꯈꯣꯡꯗꯤ ꯈꯨꯝꯃꯤꯟꯅꯕꯅꯦ ꯑꯗꯨ ꯈꯣꯡꯗꯤ ꯀꯃꯥꯏꯕꯣꯏ ꯑꯗꯨꯝ ꯍꯥꯎꯗꯤ ꯍꯥꯎꯕꯅꯤ ꯑꯗꯨ ꯑꯩꯒꯤꯗꯃꯛꯇꯤ ꯍꯦꯟꯅ ꯍꯥꯎꯁꯦ ꯆꯤꯡꯒꯤ ꯊꯔꯣꯏ ꯂꯩꯅ ꯃꯊꯣꯏꯗ ꯁꯥꯡꯕꯗꯣ
ꯑꯣ ꯑꯁ ꯑꯁꯤ ꯏꯨꯡꯐꯥꯎꯒꯤꯗꯤ ꯆꯥꯕꯗ ꯇꯂꯦ ꯍꯥꯏꯅꯃꯤꯁꯨ ꯆꯩꯅ
ꯅ ꯎꯗꯤ ꯐꯅꯤ
ꯑꯗꯨꯅꯦ ꯍꯣꯏ ꯇꯤꯟꯁꯦ ꯃꯊꯨꯝ ꯁꯥꯡꯕꯗꯨꯗꯤ ꯑꯗꯨꯝ ꯏꯁꯤꯡ ꯀꯔꯤ ꯍꯥꯏꯁꯤꯔꯥ ꯂꯥꯞꯅ ꯐꯪꯕꯅꯤꯅ ꯑꯗꯣ ꯆꯕꯝ ꯍꯅꯤ ꯑꯗꯨꯗꯤ
ꯑꯣ
ꯃ ꯇꯣ ꯀꯣꯏꯒꯦ ꯊꯔꯣꯏ ꯑꯩꯗꯨꯗꯤ ꯇꯍꯥꯎ ꯀꯣ
ꯎꯝ ꯃ ꯁꯥꯕꯁꯨ ꯄꯥꯝꯃꯦꯕꯤꯅꯦ ꯇꯧꯔ ꯗꯤ ꯌꯥꯔ
ꯎꯝ ꯃꯣꯏꯒꯤ ꯊꯋꯥꯏꯗꯗꯤ ꯑꯁ ꯍꯥꯎꯁꯤꯗꯤ
ꯑꯗꯣ ꯑꯩꯈꯣꯏꯅ ꯇꯟꯗ꯭ꯔꯗꯤ ꯁꯤ ꯊꯥꯔꯣꯟꯒꯤ ꯁꯤꯡꯖꯨꯗꯨ ꯂꯧꯔꯒ ꯂꯩꯅ ꯍꯣꯁꯄꯤꯇꯥꯜꯒꯨꯝꯕꯗ ꯄꯦꯛ ꯇꯧꯔ ꯌꯣꯟꯕꯗꯣ ꯑꯗꯨꯃꯥꯏꯅ ꯇꯧꯔꯁꯨ ꯑꯗꯨꯝ
ꯍꯣꯁꯄꯤꯇꯥꯜꯗ ꯌꯣꯟꯕ ꯆꯠꯁꯤꯔꯥ ꯑꯗꯨꯗꯤ
ꯆꯠꯁꯤꯔꯥ ꯈꯪꯗꯦ ꯐ꯭ꯂꯥꯛꯁꯇ ꯆꯥꯄꯔ ꯀꯣ
ꯎꯝ
ꯁꯤꯠꯇꯃꯅꯤ ꯃꯣꯏꯁꯨ ꯑꯁ ꯃꯤ ꯑꯗꯨꯝ ꯅꯧ ꯅꯧꯕ ꯂꯥꯛꯑꯣ ꯅꯀꯣꯁ ꯀꯅꯥꯅꯣ ꯈ ꯇꯠꯂ ꯆꯠꯂ ꯑꯦꯁꯀꯨꯝꯕ ꯎꯅꯔꯗꯤ ꯀꯥꯏꯒꯅꯤ
ꯃꯣꯏ ꯃꯁꯥꯛ ꯊꯤꯔꯁꯨ ꯃꯁꯥꯛ ꯊꯤꯔꯁꯨ ꯃꯣꯏꯅ ꯍ ꯂꯕ ꯂꯣꯏꯔꯤꯉ ꯁꯤ ꯅꯨꯄꯤꯁꯦ ꯑꯩ ꯇꯧꯅꯥꯕꯁꯦ ꯌꯥꯝ ꯂꯩꯕꯥꯛ ꯐꯥꯔꯦꯅ ꯈꯜꯂꯝꯕꯅꯦꯕ
ꯐꯔꯦꯅ ꯍꯥꯏꯒꯅꯤ
ꯍꯣꯏꯗꯤ ꯄꯩꯁꯥ ꯄꯥꯝꯃꯒ ꯇꯥꯎꯕ
ꯑꯩ ꯀꯩꯅꯣ ꯍꯥꯏꯌꯦ ꯁꯤ ꯑꯩꯒꯤ ꯁꯤ ꯆꯩꯠ ꯏꯂꯣꯏꯒꯤ ꯃꯅꯥꯎꯅꯨꯄꯤꯒꯤ ꯃꯃꯥꯟꯅꯕꯤꯗꯨ ꯕꯖꯥꯔꯒꯨꯝꯕ ꯍꯣꯁꯄꯤꯇꯥꯜꯒꯨꯝꯕꯗ ꯑꯗꯨꯝ ꯀꯩꯅꯣ ꯆꯥꯒꯨꯝꯕ ꯌꯦꯔꯨꯝꯕ ꯌꯣꯟꯕ ꯆꯠꯗ ꯃꯥꯗꯨ ꯂꯩꯁꯥꯕꯤꯅꯤ ꯍꯥꯏ ꯁꯨ ꯏꯀꯥꯏꯗꯦ ꯍꯥꯏ ꯀꯌꯥ ꯄ꯭ꯔꯣꯐꯤꯠ ꯊ ꯍꯥꯏ
ꯑꯁ ꯑꯩꯈꯣꯏ ꯑꯟꯇꯤ ꯍꯣꯏ ꯁꯦꯀꯦꯟ ꯍꯦꯟ ꯐꯥꯝꯕꯁꯤꯡꯗꯣ ꯑꯗꯨꯃꯥꯏꯅ ꯍꯥꯏꯌꯦ ꯑꯁꯤꯗ ꯆꯥ ꯌꯣꯟ ꯂꯥꯛꯄ ꯃꯤꯁꯤꯡꯁꯦ ꯂꯣꯏꯅ ꯀꯣꯂꯦꯖ ꯀꯥꯕ ꯃꯤ ꯉꯥꯛꯇꯅꯦ ꯄꯩꯁꯥ ꯄꯩꯁꯥꯕꯨ ꯄꯥꯝꯅꯗꯤ ꯏꯀꯥꯏ ꯏꯀꯥꯏꯒꯅꯨ ꯅꯣꯏꯁꯨ ꯑꯗꯨꯃꯥꯏꯅ ꯇꯥꯎꯕ ꯍꯥꯏ ꯌꯥꯔꯦ ꯍꯥꯏꯌꯦꯌꯦ
ꯄꯩꯁꯥ ꯌꯥꯝ ꯇꯥꯂꯦ ꯃꯣꯏꯗꯤ
ꯄꯩꯁꯥꯕꯨ ꯄꯥꯝꯅꯗꯤ
ꯀꯥꯞꯁꯨꯈꯥꯟꯗ
ꯇꯨꯡ ꯑꯣꯏꯔꯁꯨ ꯑꯁꯁ ꯈꯗ
ꯃꯤ ꯊꯦꯡꯅꯅꯉꯥꯏ ꯀꯤꯕꯒꯤ ꯋꯥꯅꯤ ꯑꯗꯨ
ꯊꯀꯥꯗ
ꯎꯄꯥꯏꯕꯨ ꯂꯩꯔꯗꯤꯗꯤ ꯑꯗꯨꯝ ꯇꯧꯔꯁꯨ ꯌꯥꯏ ꯃꯔꯨꯞ ꯂꯩꯗꯤ ꯏ ꯊꯟꯗꯕꯨꯗꯤ ꯏꯀꯥꯏ ꯑꯗꯨꯕꯨ ꯃꯔꯨꯞ ꯂꯩꯇ꯭ꯔ ꯃꯔꯨꯞ ꯂꯩꯗꯤ ꯌꯥꯏ
ꯔꯦꯔꯤꯠ ꯄꯥꯒꯗ꯭ꯔꯣ ꯅꯪ ꯌꯨꯝ ꯂꯩꯔ ꯑꯗꯨꯝ
ꯑꯩ ꯄꯅꯤꯗ ꯍꯣꯔꯦꯟ ꯇꯨꯝꯒꯅꯤ ꯑꯩ ꯇꯨꯝꯕ ꯍꯧꯒꯜꯂꯦ ꯏꯚꯤꯅꯤꯡ ꯄꯨꯡ ꯑꯅꯤ ꯑꯍꯨꯝꯗꯗ ꯏꯃꯥ ꯅꯕꯤꯗ ꯀꯂꯦꯁ ꯄꯃꯥ ꯍꯥꯂ ꯄꯝꯇꯅ ꯍꯣꯔꯦꯟ ꯁꯤꯡꯖꯨ ꯆꯥꯥꯁꯦ ꯍꯪꯅꯤꯕ ꯁꯤꯡꯖꯨ ꯆꯥꯕ ꯂꯣꯏꯔꯞ
ꯎꯝ
ꯄ ꯁꯨꯁ ꯑꯃꯔ ꯑꯣꯏꯗꯨꯒꯤ ꯍꯌꯦꯡ ꯅꯍꯥꯟꯗꯒꯤ ꯄꯥꯕ ꯍꯧꯕ ꯌꯥꯅ ꯍꯌꯦꯡ ꯑꯦꯛꯖꯥꯝꯅꯦ ꯍꯥꯏꯗꯨꯐꯥꯎ ꯄꯥꯅꯤꯡꯗꯕ ꯑꯗꯨꯏ ꯃꯊꯛꯇ ꯍꯧꯖꯤꯛꯐꯥꯎ ꯑꯦꯝ ꯑꯦ ꯀꯥꯔ ꯎꯗꯕꯤ ꯑꯩ ꯍꯌꯦꯡ ꯑꯦꯛꯖꯥꯝꯅ ꯄꯥꯔꯗꯤ ꯌꯥꯗꯦ ꯍꯥꯏꯕꯒꯤ ꯋꯥꯈꯟ ꯊꯣꯛꯇ꯭ꯔꯤꯌꯦ
ꯎꯝ
ꯑꯗꯨꯒ ꯑꯩꯒ ꯂꯩꯃꯤꯟꯅꯕ ꯃꯥꯁꯇꯔ ꯅꯨꯄꯤꯗꯨ ꯑꯣꯏ ꯁꯦꯃꯤꯁꯇꯔ ꯃꯅꯩꯕ ꯃꯥꯁꯨ ꯀꯔꯤ ꯄꯥꯗ ꯂꯩꯦ ꯁꯤꯒꯔ ꯀꯣꯏꯔ ꯂꯩꯦ ꯄꯥꯟꯅꯦ ꯃꯥꯅ ꯑꯩ ꯕꯨꯜꯂꯗꯤꯗꯤ ꯑꯩꯅ ꯄꯥꯅꯤꯡꯗꯦ ꯍꯥꯏ ꯅꯪꯗꯤ ꯑꯦ ꯑꯩꯁꯨ ꯄꯥꯅꯤꯡꯗ꯭ꯔꯤ ꯍꯥꯏ ꯑ ꯃ ꯄꯥꯁꯂ ꯄꯥꯖ ꯋꯥꯈꯟꯗ ꯀꯤꯔ ꯄꯥꯗꯗꯗꯨꯠꯇ ꯍꯗ ꯂꯥꯁꯗꯤ ꯀꯔ ꯑꯃ ꯀꯦꯞ ꯂꯩꯅ ꯇꯨꯄꯤ ꯑꯃ ꯃꯥꯏꯁꯨ ꯀꯣꯚꯔ ꯇꯧꯕ ꯑꯃ ꯂꯩꯕꯗꯨ ꯖꯒꯕꯤꯗꯨ
ꯑꯥ
ꯕꯣꯟꯗꯨ ꯍꯥꯞꯇ꯭ꯔꯒ ꯌꯣꯟꯕ ꯍꯧꯈ꯭ꯔꯁꯤꯔ ꯈꯪꯗꯦ
ꯑꯗꯨꯅꯦ ꯄꯩꯁꯥ ꯄꯥꯝꯕꯅꯤꯅ
ꯍꯣꯏ ꯁꯨꯇꯤ ꯃꯔꯛꯇꯗꯤ ꯄꯩꯁꯥ ꯇ꯭ꯔꯥꯟꯗꯗꯤ ꯌꯥꯗ꯭ꯔꯦ